ꯇꯔꯕꯣ ꯇꯔꯕꯣ
ꯇꯥꯔꯔꯤ ꯑ
ꯉꯁꯤꯒꯤ ꯐꯨꯠꯕꯣꯜ ꯄꯥꯎ ꯇꯥꯔꯕꯣ
ꯐꯨꯠꯕꯣꯜꯒꯤ ꯄꯥꯎꯁꯦ ꯉꯁꯥꯏꯗꯒꯤ ꯑꯩ ꯑꯞꯗꯦꯠ ꯌꯦꯡꯗ꯭ꯔꯤ
ꯎꯝ ꯉꯁꯤꯁꯦ ꯃꯌꯥꯝꯁꯦ ꯀꯥꯞꯅꯕ ꯌꯥꯎꯔꯦꯅꯦ
ꯀꯔꯤꯒꯤ
ꯈꯪꯗꯦ ꯍꯧꯖꯤꯛ ꯄꯣꯛꯗꯤ ꯒꯣꯜ ꯆꯠꯍꯧꯗ꯭ꯔꯤꯕ ꯀꯩꯅꯣ ꯑꯩꯁꯨ ꯑꯞꯗꯦꯠ ꯈꯛ ꯌꯦꯡꯍꯧꯕꯅꯦ
ꯀꯩꯝꯇ ꯆꯟꯗ꯭ꯔꯤꯕꯣ
ꯎꯝ ꯍꯨꯝ ꯏꯖꯤꯞꯅꯦ ꯆꯜꯂꯤꯁꯦ ꯑꯃꯗꯨ ꯆꯟꯗ꯭ꯔꯦ
ꯀꯞꯇꯣꯔꯕꯣꯗꯨꯗꯤ ꯃꯤ ꯂꯣꯏꯅꯃꯛ ꯑꯃꯨꯛ ꯉꯔꯥꯡꯗꯒꯤ ꯉꯔꯥꯡꯗꯒꯤ ꯃꯤꯖꯦ ꯀꯞꯅ
ꯅꯍꯥꯥꯟꯗꯅꯦ ꯀꯄꯩꯁꯦ ꯅꯟ ꯁꯇꯣꯞꯇ ꯅꯍꯥꯅꯦ
ꯅꯍꯥꯟꯗꯒꯤ ꯅꯦꯝꯃꯥꯔ ꯉꯔꯥꯡꯅ ꯔꯣꯅꯥꯜꯗꯣ
ꯃꯊꯪ ꯃꯊꯪ ꯀꯩꯅꯣꯝꯅꯤꯀꯣ
ꯊꯨꯝꯕꯒ ꯌꯥꯝ ꯌꯥꯎꯕ ꯎꯕ ꯚꯤꯗꯤꯑꯣ ꯂꯩꯅꯦ ꯁ꯭ꯋꯥꯏꯗꯁꯨ
ꯑꯧ ꯃꯤ ꯁ꯭ꯇꯦꯇꯁꯇꯒ ꯊꯝꯅꯕꯗꯣ ꯈꯪꯕ꯭ꯔꯥ ꯑꯁ ꯉꯁꯤ ꯀꯩꯅꯣꯅ ꯄꯔꯗꯤ ꯑꯗꯨ ꯇꯧꯅꯤ ꯑꯗꯨ ꯇꯧꯅꯤ ꯇꯧꯕꯗ ꯃꯤ ꯏꯁꯇꯦꯇ ꯊꯒꯠꯅꯩꯖꯦ ꯑꯩ ꯑꯩꯕꯨ ꯀꯩꯅꯣ ꯇꯧꯕ ꯇꯥꯔꯤꯕ꯭ꯔꯣ ꯇꯩꯖꯤꯕꯨ ꯕꯦꯠ ꯇꯧꯅꯕꯒꯤ
ꯀꯩꯅꯣ ꯙꯨꯛꯀꯥ ꯊꯥꯕ ꯌꯥꯝ ꯂꯩꯕꯅꯦ
ꯎꯝ ꯃꯤ ꯐꯣꯂꯥꯒ ꯆꯥꯅꯩꯗꯨꯗꯤ
ꯁꯥꯟꯅꯥꯕꯔꯣ ꯐꯣꯟ ꯂꯛ ꯑꯥꯗꯤ ꯈꯪꯗꯦ ꯑꯗꯨꯗꯤ
ꯂꯥꯏ ꯈꯣꯏꯔꯝꯃꯒ ꯃꯤ ꯐꯣꯂꯥꯒ ꯇꯧꯔꯤꯗꯨꯗꯤ
ꯑꯣ ꯐꯣꯂꯥ ꯑꯣ ꯄꯣꯔꯇꯨꯒꯜ ꯒꯤ ꯑꯥꯥ ꯑꯗꯨꯗꯣ ꯐꯣꯂꯥ ꯆꯥꯕ꯭ꯔꯗꯤ ꯈꯪꯗꯦ ꯃꯤ ꯈꯔ ꯃꯌꯥꯝ ꯄꯨꯟꯁꯤꯜꯂꯒ ꯑꯗꯨꯃꯥꯏꯅ ꯂꯥꯏ ꯈꯣꯏꯔ ꯀꯗꯅ ꯇꯧꯒꯤ ꯕꯗꯤ ꯎꯏ
ꯊꯥꯔꯒ ꯑꯗꯨꯒ ꯀꯥꯕ ꯑꯣꯏꯔꯁꯨ ꯁꯨꯏ ꯇꯧꯔꯤꯗꯨꯅꯤ
ꯇꯧꯔꯝꯒꯅꯤ
ꯈꯪꯗꯅꯦ ꯉꯁꯤꯕꯨ ꯉꯁꯤ ꯁꯤꯁꯨ ꯂꯩꯍꯧꯔꯗꯤ ꯀꯣꯟꯖꯤꯀ꯭ꯌꯨꯇꯤꯞꯇ ꯄꯨꯔꯥ ꯅꯨꯃꯤꯠ ꯍꯨꯝꯅꯤ ꯀꯅꯥꯅ ꯑꯗꯨꯗꯤ ꯌꯥꯝ ꯊꯤꯅ ꯏꯟꯇꯔꯦꯁꯇꯤꯡ ꯑꯣꯏꯔꯅꯤ ꯀꯅꯥ ꯀꯥꯔꯛꯇꯣꯏꯅꯣ
ꯎꯝ ꯑꯗꯩ ꯃꯌꯥꯝ ꯇ꯭ꯔꯣꯃꯥꯅꯦ ꯆꯠꯇꯣꯏꯁꯦ ꯉꯁꯤꯒ ꯇꯧꯔꯗꯤ
ꯑ ꯍꯥꯏꯗꯤ ꯐꯨꯠꯕꯣꯜ ꯐꯦꯟ ꯗꯥꯏ ꯍꯥꯔꯠ ꯐꯦꯟꯒꯩꯗꯨꯗꯤ ꯑꯥꯏꯗꯣꯜ ꯃꯣꯏ ꯈꯔ ꯈꯟꯖꯕꯗꯨꯗ ꯂꯩꯔꯝꯗꯣꯏꯅꯤ ꯑꯗꯨ
ꯃꯥꯅꯦ ꯍꯥꯏꯗꯤ ꯑꯗꯨꯁꯨ ꯑꯃꯨꯛꯇꯪꯗ ꯂꯣꯏꯁꯟꯕꯅꯤꯅ ꯃꯊꯪ ꯃꯊꯪ ꯃꯔꯤ ꯃꯔꯤ ꯑꯗꯩꯗꯤ ꯑꯗꯨꯁꯨ ꯔꯤꯇꯥꯌꯔꯃꯦꯟ ꯂꯥꯁ ꯃꯦꯠꯆ
ꯍꯣꯏ ꯑ ꯍꯥꯏꯗꯤ ꯐꯥꯏꯅꯦꯜꯗꯒ ꯀ꯭ꯋꯥꯇꯔ ꯐꯥꯏꯅꯦꯜꯗꯐꯧ ꯌꯥꯎꯔ ꯔꯝꯃꯒ ꯂꯩꯍꯧꯕ ꯑꯣꯏꯔꯗꯤ ꯐꯕ ꯍꯥꯏꯗꯤ ꯌꯥꯝ ꯁꯤꯒꯨꯝꯕꯗ ꯑꯗꯨꯝ ꯂꯩꯍꯧꯔꯗꯤ ꯃꯣꯏꯅ ꯌꯦꯡꯉꯛꯇꯣꯏꯗꯣ ꯋꯥꯠꯂꯤꯕ ꯀ꯭ꯋꯥꯔꯇꯔ ꯐꯥꯏꯅꯦꯜ ꯀꯩꯀꯥ ꯁꯥꯟꯅꯔꯛꯄꯗꯣ ꯑꯅꯧ ꯑꯅꯧꯕ ꯃꯌꯥꯝꯗꯣ ꯂꯣꯏꯅ ꯈꯜꯂꯒ ꯀꯅꯥꯅꯣ ꯌꯦꯡꯗꯣꯏꯗꯣ ꯑꯗꯣ ꯍꯥꯏꯗꯤ ꯑꯩꯈꯣꯏ ꯁꯝꯅ ꯍꯥꯏꯔꯕꯗ ꯑꯩꯁꯨ ꯈꯪꯗꯦ ꯑꯩ ꯑꯐꯥꯎꯕ ꯃꯤ ꯈꯔ ꯑꯃ ꯁꯛꯀꯗꯗꯨꯗꯪꯅꯦꯕ ꯈꯪꯉꯤꯗꯣ
ꯑꯗꯨꯅ ꯑꯗꯨꯝ ꯑꯉꯥꯡ ꯃꯆꯥ ꯑꯣ ꯀꯩ ꯑꯣ ꯈꯪꯉꯤꯁꯦ ꯀꯩꯅꯣꯗꯨꯅꯦꯕ ꯃꯦꯁꯤ ꯔꯣꯅꯥꯜꯗꯣ ꯑꯗꯨꯃꯥꯏꯅ ꯈꯪꯉꯤꯅꯦꯕ
ꯍꯣꯏ ꯑꯗꯨꯗꯩꯗꯤ ꯐꯨꯔꯤꯠꯀꯁꯦ ꯍꯦꯛꯇ ꯕꯖꯥꯔꯗ ꯑꯥꯔꯖꯦꯟꯇꯤꯅꯥꯒꯤ ꯐꯨꯔꯤꯠ ꯃꯌꯥꯝ ꯂꯤꯠꯂꯒ ꯀꯩꯅꯣ
ꯎꯝ ꯃꯤ ꯍꯥꯏꯅꯔꯤꯅꯤ ꯀꯩꯅꯣ ꯃꯅꯤꯄꯨꯔꯗ ꯃꯔꯥꯊꯣꯟ ꯆꯦꯟꯕꯗ ꯃꯇꯝꯁꯤꯅꯔ ꯀꯩꯅꯣ ꯔꯣꯅꯥꯜꯗꯣ ꯃꯦꯁꯤ ꯀꯩꯅꯣ ꯅꯦꯃꯔ ꯉꯥꯛꯇ ꯉꯥꯏꯈ꯭ꯔꯦꯅ
ꯑꯣ ꯀꯩꯅꯣ ꯇꯤ ꯁꯥꯔꯠ ꯃꯌꯥꯝꯗ ꯂꯤꯠꯄꯗꯣ ꯍꯣꯏ ꯀꯩꯅꯣꯒꯗꯨ ꯑꯉꯥꯡ ꯍꯟꯗꯛ ꯑꯃꯁꯨ ꯑꯣꯏꯅꯤꯩ ꯚꯥꯏꯔꯦꯜ ꯆꯠꯄ ꯑꯉꯥꯡꯗ ꯅꯨꯄꯥ ꯑꯃꯅ ꯑꯉꯥꯡ ꯥꯃꯌꯥꯝꯗꯣ ꯀꯩꯅꯣ ꯃꯦꯁꯤꯒꯤ ꯐꯨꯔꯤꯠ ꯑꯃ ꯂꯣꯏ ꯁꯦꯠ ꯂꯩ ꯑꯄꯤꯛ ꯑꯄꯤꯛꯄ ꯃꯌꯥꯝꯗꯨꯒ ꯈꯠꯅꯕꯒꯤ ꯑꯃꯁꯨ ꯎꯏꯅꯩ ꯍꯥꯏꯗꯤ ꯕꯂꯣꯛ ꯒꯔ ꯑꯃꯅ ꯒꯥꯔꯤ ꯊꯧꯔꯒ ꯂꯥꯛꯑꯒ ꯑꯉꯥꯡꯗꯨꯅ ꯌꯥꯝ ꯁꯥꯎꯔꯒ ꯀꯩ ꯀꯩꯅꯣ ꯈꯔꯥ ꯩꯀꯩꯅꯣꯃ ꯇꯧꯕꯒꯤ ꯑꯃ ꯑ ꯑ ꯑꯗꯨꯗꯣ ꯑꯩꯈꯣꯌꯗꯥ ꯃꯦꯁꯤꯒꯤ ꯗ꯭ꯔꯦꯁ ꯀꯩꯅꯣꯗ ꯇꯤ ꯁꯥꯔꯠꯇ ꯂꯣꯏ ꯂꯦꯠꯂꯦꯅ ꯀꯩꯅꯣ ꯃꯣꯏꯒꯤ ꯇꯧꯔꯤꯁꯦ ꯑꯥꯔꯖꯦꯟꯇꯤꯅꯥꯏꯒꯤ ꯑꯉꯥꯡꯈꯩꯗꯣ ꯅꯥ
ꯅꯣꯡꯅꯤꯡꯕꯅꯦꯕ ꯑꯗꯨꯗꯣ ꯂꯥꯁꯇ ꯆꯄꯦꯡ ꯆꯄꯦꯡ ꯉꯥꯡꯉꯝ ꯄꯤꯛꯇ꯭ꯔꯣ ꯄꯤꯛꯄꯨꯗꯣ ꯄꯥꯏꯔ ꯂꯪꯒꯔ꯭ꯤ ꯗꯨꯅꯤ
ꯀꯩꯅꯣ ꯃꯥꯅ ꯀꯩ ꯉꯥꯡꯉꯤꯅꯣꯗꯤ ꯈꯪꯗꯦ ꯃꯥꯅ ꯃꯆꯤꯟꯗꯨꯅ
ꯑꯗꯨ ꯑꯣꯏꯔꯁꯨ ꯑꯗꯨꯅꯦ ꯌꯥꯝ ꯊꯤ ꯁꯥꯊꯤꯕꯩ ꯇꯥꯏꯞꯇ ꯇꯧꯔꯒ ꯑꯗꯨꯁꯨ ꯃꯈꯨꯠ ꯅꯥꯝꯃ ꯈꯛꯇꯅꯅꯦ ꯍꯥꯏꯕ ꯄꯥꯏꯔ
ꯍꯣꯏ ꯍꯥꯏꯗꯤ ꯍꯦꯛꯇ ꯑꯉꯥꯡ ꯃꯉꯣꯟꯗ ꯍꯦꯟꯅ ꯆꯥꯎꯕ ꯌꯥꯝ ꯌꯥꯎꯔꯤꯅꯦ ꯑꯗꯨ ꯄꯣꯠꯇꯣ ꯀꯩꯅꯣ ꯀꯩꯁꯨ ꯐꯖꯍꯟꯗꯦ ꯃꯥꯅ ꯏꯄꯤꯛ ꯄꯤꯛꯑꯒ ꯃꯥꯅ ꯍꯦꯛꯇ ꯍꯦꯛꯇ ꯀꯩꯅꯣ ꯀꯩꯒꯤꯅꯣ ꯇꯧꯔꯤꯗꯣꯁꯨ ꯈꯪꯗꯒꯩ
ꯑꯥꯎ ꯅꯨꯄꯥꯗꯨꯁꯨ ꯒ꯭ꯌꯥꯟ ꯇꯥꯗꯕꯤ ꯀꯩꯅꯣ ꯁꯤꯇꯨꯦꯋꯁꯟ ꯁꯦ ꯒ꯭ꯔꯥꯁ ꯇꯧꯗꯣꯏ ꯇꯥꯏꯞꯅꯦ ꯍꯥꯏꯕ ꯇꯧꯋꯤꯗꯣ
ꯍꯣꯏ ꯑꯗꯣ ꯃꯤꯅꯕꯨꯗꯤ ꯑꯁ ꯀꯩꯅꯣ ꯀꯣꯃꯦꯟ ꯗꯁ ꯋꯦꯜ ꯗꯤꯖꯥꯔꯚ ꯗꯨ ꯑꯦꯒꯦꯟꯀ ꯇꯧꯕ ꯌꯥꯝ ꯌꯥꯎꯕꯅꯦ
ꯑꯧ ꯑꯁꯦꯕꯩ ꯍꯦꯟꯖꯨ ꯍꯦꯟꯃꯟꯕꯅꯦ ꯍꯥꯏꯕ ꯆꯕꯦꯡ ꯆꯕꯦꯡ ꯆꯕꯦꯡ ꯇꯧꯋꯤꯗꯣ
ꯏ ꯄꯤꯛ ꯄꯤꯛꯑꯒ ꯃꯥꯅ ꯀꯩꯅꯣ ꯉꯥꯡꯉꯤꯗꯨꯗꯤ ꯈꯪꯗ꯭ꯔꯦ ꯌꯥꯝ ꯁꯥꯎꯕꯩ ꯃꯑꯣꯡꯗꯗꯤ ꯉꯥꯡꯉꯤ ꯃꯔꯣꯜꯗꯨꯗꯤ ꯈꯪꯗꯦ
ꯑꯩꯈꯣꯏꯅ ꯑꯉꯥꯡ ꯑꯣꯏꯕꯩ ꯅꯨꯡꯁꯤꯕꯩ ꯋꯥꯅꯦꯕ
ꯎꯝ ꯑꯗꯨ ꯈꯪꯗꯦ ꯑꯗꯨ ꯂꯝꯕꯤꯗ ꯀꯅꯥꯅꯣ ꯊꯦꯡꯅꯕꯗꯣ ꯁꯨꯡꯪ ꯈꯪꯅꯔꯝꯃꯣꯏꯗ ꯑꯗꯨꯃꯥꯏꯅ ꯊꯦꯡꯅꯩꯌꯦ ꯀꯩꯅꯣ ꯈꯪꯗꯦ
ꯌꯥꯕꯅꯤ ꯃꯆꯤꯟ ꯈꯨꯀꯟꯗꯣ
ꯕꯀꯤ ꯃꯑꯣꯡꯅꯦ ꯃꯥꯅ ꯇꯧꯔꯤꯗ ꯑꯗꯨꯗꯨ ꯀꯩꯅꯣ ꯈꯪꯗꯦ ꯑꯦ ꯅꯣꯛꯅꯤꯡꯉꯦ ꯑꯉꯥꯡꯈꯩꯁꯦ ꯑꯗꯨꯁꯨ ꯍꯦꯛꯇ ꯑꯔꯖꯦꯟꯇꯤꯅꯥꯒꯤ ꯇꯤ ꯁꯥꯔꯠ ꯑꯃꯃꯝ ꯂꯣꯏ ꯂꯤꯁꯤꯜꯂꯒ ꯃꯣꯏ ꯇꯧꯋꯤꯖꯦ ꯍꯣꯏ ꯅꯣꯛꯅꯤꯡꯉꯦꯅ
ꯀꯩꯗꯧꯔꯝꯃꯤꯅꯣ
ꯀꯩꯁꯨ ꯇꯧꯔꯝꯗꯦ ꯐꯣꯟ ꯁꯨꯝ ꯃꯦꯠꯄ ꯁꯥꯟꯅꯔꯝꯕꯅꯦ ꯂꯥꯏꯔꯤꯛ ꯀꯨꯝꯕꯗꯤ ꯀꯟꯅ ꯄꯥꯔꯤꯕ꯭ꯔꯣ
ꯑꯗꯨꯝ ꯂꯥꯏꯔꯤꯛꯁꯦ ꯑꯩꯅ ꯄꯥꯕ꯭ꯔꯥ ꯂꯥꯏꯔꯤꯛꯅ ꯄꯥꯕ꯭ꯔꯥ ꯑꯃꯗꯤ ꯄꯥꯔꯤ ꯀꯅꯥꯅꯅꯣꯗꯤ ꯈꯪꯗ꯭ꯔꯦ
ꯄꯥꯗꯤ ꯄꯥꯔꯤ
ꯑꯥ ꯍꯣꯏ ꯀꯅꯥꯅꯣꯝꯅꯗꯤ ꯄꯥꯔꯤ ꯑꯣ ꯍꯣꯏ ꯈꯔ ꯈꯔꯗꯤ ꯐꯥꯏ ꯍꯥꯏꯇꯥꯔꯦ ꯂꯥꯏꯅ ꯁꯥꯎꯗꯅꯕꯅ ꯈꯔ ꯈꯔ ꯌꯥꯔꯦ ꯀꯩꯗꯧꯗꯣꯏꯅꯣ
ꯍꯥꯏꯗꯤ ꯄꯥꯁ ꯇꯧꯔꯤꯒꯩꯗꯤ ꯌꯥꯔꯦꯕ
ꯃꯥꯅꯦ ꯃꯥꯅꯦ ꯀꯥꯏꯗꯦ ꯉꯁꯤꯁꯤꯕꯨ ꯀꯩꯀꯩ ꯀꯃꯥꯏꯅ ꯇꯧꯔ ꯂꯦꯟꯒꯦ ꯉꯁꯤ ꯅꯨꯃꯤꯠꯁꯤꯕꯨ
ꯂꯦꯜꯂꯦ ꯁꯨꯃꯥꯏꯅ ꯆꯥꯔꯒ ꯈꯔ ꯀꯩꯅꯣ ꯇꯧꯔꯒ ꯇꯨꯝꯃꯒ ꯂꯦꯜꯂꯦ ꯍꯥꯏ
ꯋꯦꯗꯔ ꯅꯨꯡꯉꯥꯏꯅ ꯇꯥꯏ ꯀꯣꯏꯕꯒ ꯆꯠꯇ꯭ꯔꯣ
ꯋꯦꯗꯔꯁꯦ ꯅꯨꯡꯕꯨꯗꯤ ꯅꯨꯡꯉꯥꯏꯗꯧ ꯌꯥꯝꯅ ꯀꯩ ꯍꯥꯏꯅꯤ ꯄ꯭ꯔꯦꯗꯤꯛꯇꯦꯕꯜꯗꯤ ꯑꯣꯏꯗ꯭ꯔꯦ ꯍꯧꯖꯤꯛꯀꯥꯟꯗ ꯍꯥꯏꯗꯤ ꯅꯨꯡꯁꯥ ꯀꯟꯅ ꯁꯥꯔꯝꯃꯒ ꯊꯣꯛꯈ꯭ꯔꯒ ꯍꯦꯛꯇ ꯅꯣꯡ ꯆꯨꯔꯛꯄꯗꯣ
ꯎꯝ
ꯑꯗꯨꯃꯥꯏꯅ ꯇꯧꯋꯦꯕ ꯑꯥꯗ ꯑꯗꯨꯒ ꯑꯥꯗꯒꯤ ꯌꯨꯝ ꯍꯜꯂꯛꯇ꯭ꯔꯤꯉꯩꯗ ꯅꯣꯡ ꯁꯦ ꯃꯐꯝꯗꯨꯗ ꯀꯟꯅ ꯆꯨꯔꯒ ꯌꯨꯝ ꯌꯧꯕꯗꯅ ꯑꯃꯨꯛ ꯅꯨꯡ ꯆꯨꯔꯝꯗꯕꯤ ꯑꯗꯨꯃꯥꯏꯅ ꯇꯧꯋꯦ ꯅꯣꯡꯁꯦ ꯌꯥꯝ ꯑꯟꯄ꯭ꯔꯗꯤꯛꯇꯦꯕꯜ ꯑꯣꯏꯔꯦ ꯑꯗꯨꯒ ꯌꯥꯝ ꯀꯨꯏꯅꯁꯨ ꯆꯨꯗꯦ ꯑꯗꯨꯒ ꯃꯐꯝ ꯃꯐꯝꯗꯁꯨ ꯃꯥꯟꯅꯗꯦꯕ ꯆꯨꯕꯗꯣ ꯑꯗꯨꯅ ꯈꯪꯗꯦ ꯀꯣꯏꯕꯁꯦ ꯋꯦꯗꯔꯗꯣ ꯌꯥꯝ ꯈꯪꯗꯦ ꯈꯔ ꯀꯩꯅꯣ ꯇꯧꯋꯦ
ꯍꯟꯗꯛ ꯀꯥꯏ ꯀꯥꯏ ꯀꯣꯏꯕ ꯆꯠꯊꯔꯒꯦ
ꯀꯣꯏꯕꯁꯤ ꯌꯥꯝ ꯄꯥꯛꯅ ꯆꯠꯇꯦ ꯅꯪꯗꯤ ꯀꯔꯥꯏ ꯀꯔꯥꯏ ꯌꯧꯔꯨꯔꯒꯦ ꯌꯥꯝ ꯀꯣꯏꯕ ꯆꯠꯂꯕ ꯃꯥꯂꯦ
ꯑꯩ ꯀꯩꯝ ꯆꯠꯇꯦꯗ ꯑꯩ ꯌꯨꯝꯗ ꯂꯩꯇ꯭ꯔꯤꯗ
ꯌꯦꯝꯗ ꯊꯣꯛꯂꯛꯑꯔꯣꯏꯗ꯭ꯔꯣ
ꯊꯣꯛꯂꯛꯈꯤꯗꯧ ꯃꯥꯟꯗꯦꯗ ꯍꯟꯗꯛ
ꯁꯨꯇꯤꯒꯨꯝꯕ ꯑꯝꯇ ꯐꯪꯗꯞ
ꯑꯩ ꯁꯨꯇꯤ ꯂꯣꯏꯒ꯭ꯔꯦ ꯊꯣꯛꯂꯛꯇꯕꯤꯗ ꯂꯣꯏꯁꯟꯒ꯭ꯔꯦ ꯁꯨꯇꯤ
ꯑꯣ ꯆꯍꯤ ꯑꯃꯒꯤꯗꯤ ꯑꯗꯨꯝ ꯐꯪꯕ ꯅꯠꯇ꯭ꯔꯣ ꯁꯨꯇꯤꯁꯦ ꯅꯣꯏ
ꯍꯣꯏ ꯑꯗꯨꯝ ꯐꯪꯉꯤ ꯑꯗꯣ ꯑꯩ ꯂꯩꯠ ꯋꯥꯟꯁ ꯑꯦ ꯌꯔꯒꯨꯝꯕ ꯀꯣꯟꯅ ꯐꯔꯒ ꯑꯗꯨꯝ ꯗꯔꯀꯥꯔ ꯂꯩꯔꯒꯗꯤ ꯑꯣꯏꯅ ꯊꯣꯛꯂꯦ ꯑꯦ ꯅꯠꯇ꯭ꯔꯗꯤ ꯀꯌꯥ ꯊꯣꯛꯂꯛꯇꯦ
ꯌꯨꯝ ꯊꯣꯛꯅꯤꯡꯗꯕꯩꯔꯣ
ꯗꯦ ꯑꯩ ꯈꯪꯗꯦ ꯍꯦꯛꯇ ꯑꯃ ꯅꯠꯇ꯭ꯔ ꯑꯃ ꯐꯔꯛ ꯑꯃ ꯍꯦꯛꯇ ꯇꯥꯁꯤꯜꯂꯛꯑꯦꯕ ꯍꯥꯏꯗꯤ ꯁꯨꯇꯤꯒꯨꯝꯕ ꯍꯥꯏꯗꯤ ꯈꯤꯇꯪ ꯅꯨꯃꯤꯠ ꯁꯥꯡꯅ ꯕ ꯐꯪꯗꯧꯀꯥꯟꯗꯣ ꯑꯗꯨꯗ ꯑꯃ ꯅꯠꯇ꯭ꯔ ꯑꯃ ꯍꯦꯛꯇ ꯇꯧꯔꯒ ꯑꯗꯨꯝ ꯀꯦꯟꯁꯦꯜ ꯆꯠꯄꯗꯣ ꯀꯃꯥꯏ ꯇꯧꯕꯗꯣ ꯈꯪꯗꯦ ꯗꯩ ꯌꯨꯝ ꯊꯣꯛꯑꯒꯅ ꯒ꯭ꯌꯥꯟ ꯇꯥꯅ ꯎꯝ ꯌꯨꯝ ꯊꯣꯛꯄꯗꯨꯃ ꯁꯨꯨꯡꯐꯪ ꯍꯦꯛ ꯐꯪꯗ꯭ꯔꯦ ꯃꯉꯥꯅꯤ ꯈꯔ ꯊꯣꯛ ꯍꯨꯝꯅꯤ ꯈꯔ ꯊꯣꯛ
ꯐꯖꯅ ꯐꯖꯅ ꯁꯨꯇꯤ ꯁꯨꯡꯐꯪ ꯐꯪꯗꯕ꯭ꯔꯣ ꯅꯣꯏꯒꯤꯖꯦ
ꯐꯖꯅ ꯁꯨꯇꯤ ꯐꯪꯕ ꯀꯥꯟꯗꯅꯥ ꯎꯝ ꯆꯠꯄ ꯐꯔꯛ ꯇꯥꯕꯒꯨꯝꯕ ꯍꯥꯏꯗꯤ ꯑꯈꯣꯏꯒꯤ ꯀꯩꯅꯣꯝꯃ ꯑꯦ ꯎꯝ ꯍꯥꯏꯗꯤ ꯎꯝ ꯁꯝꯅ ꯍꯥꯏꯔꯕꯗ ꯑꯦꯛꯖꯥꯝꯒꯤ ꯀꯩꯀꯩ ꯍꯥꯏꯗꯤ ꯁꯨꯇꯤꯗꯤ ꯊꯥꯔꯒ ꯕꯠ ꯁ꯭ꯇꯤꯜ ꯑꯈꯣꯏꯗꯣ ꯀꯩꯅꯣꯝ ꯁꯝꯃꯤꯠ ꯇꯧꯕꯅꯤ ꯈꯪꯗꯦ ꯀꯩꯅꯣꯝ ꯅꯠ ꯂꯩꯕꯅꯤ ꯈꯪꯗꯦ ꯑꯗꯨꯝ ꯂꯩꯁ ꯁꯟꯕꯗꯣ ꯑꯃꯥꯏ ꯂꯩꯕꯥ ꯑꯗꯨꯒꯨꯝꯕ ꯑꯗꯗꯤ ꯌꯨꯝ ꯊꯣꯛꯇ ꯌꯥꯗꯕ ꯀꯥꯟꯗ ꯌꯥ ꯃ ꯇꯝꯗꯨꯅ ꯑꯃꯨꯛ ꯁꯨꯇꯤ ꯂꯩꯇꯕ ꯇꯥꯏꯃꯤꯡ ꯇꯥꯔꯦꯗꯅꯥ ꯑꯗꯨꯗꯨꯅ ꯊꯕꯛꯇꯨ ꯈꯇꯪꯒꯤ ꯊꯣꯛꯑꯦꯗꯅꯥ ꯅꯨꯃꯤꯠꯇꯣ ꯈꯇꯪ ꯄꯥꯔꯒ ꯂꯤꯞ ꯂꯧꯔꯒ ꯂꯤꯞ ꯂꯧꯕꯗꯗꯤ ꯅꯨꯃꯤꯠ ꯇꯔꯦꯠꯅꯤ ꯁꯨ ꯌꯥꯗꯝꯅꯤꯅ
ꯍꯣꯏ ꯍꯣꯏ ꯑꯗꯨꯝ ꯇꯝꯕ ꯇꯝ ꯀꯩꯅꯣ ꯄꯨꯔꯥ ꯂꯣꯏꯔꯕ꯭ꯔꯣ
ꯂꯣꯏꯗ꯭ꯔꯤ ꯇꯝꯃꯤꯅꯦ ꯍꯟꯗꯛ ꯐꯥꯔꯁ ꯌꯔꯅꯦ ꯃꯊꯪ ꯂꯣꯏꯗꯣꯔꯦ ꯎꯝ
ꯑꯗꯨꯒꯤ ꯐꯔꯁ ꯌꯔ ꯆꯍꯤ ꯗ꯭ꯌꯨꯔꯦꯁꯟ ꯀꯌꯥꯅꯣ ꯑꯗꯨ ꯖꯨ ꯂꯣꯏꯗꯨꯏꯁꯦ ꯅꯣꯏꯒꯤ ꯆꯍꯤ ꯑꯅꯤ ꯑꯃꯨꯛ ꯑꯗꯨꯒꯤ ꯑꯣꯀꯦ
ꯑꯗꯨꯗꯤ ꯋꯥꯠꯂꯤ
ꯋꯥꯠꯂꯤ ꯌꯦꯁ ꯃꯊꯪꯒꯤ ꯁꯨꯡ ꯀꯥꯟꯗꯗꯤ ꯂꯣꯏ ꯒꯦ ꯍꯥꯏꯔꯅꯤ ꯑꯗꯨ ꯑꯗꯨꯕꯨ ꯈꯪꯍꯧꯔꯣꯏꯗ
ꯈꯪꯍꯧꯔꯔꯣꯏ ꯑꯗꯨꯕꯨꯗꯤ
ꯑꯗꯨꯅꯤ ꯑꯗꯨ ꯈꯜꯂꯒꯅꯦ ꯉꯥꯏꯔꯤꯕꯖꯦ ꯈꯪꯍꯧꯔꯣꯏꯗꯥ ꯍꯥꯏꯖꯦ ꯏꯁꯥꯅ ꯍꯥꯏꯖꯔ ꯍꯥꯏꯖꯔꯒ ꯍꯦ
ꯎꯝ
ꯑꯈꯣꯏ ꯍꯨꯖꯤꯛ ꯍꯥꯏ ꯇꯟꯕ ꯔꯤꯁꯔꯁ ꯑꯗꯨ ꯑꯗꯨ ꯗꯨ
ꯅꯣꯏ ꯗꯤꯖꯔꯠ ꯗꯦꯖꯥꯔꯇꯦꯁꯟꯒꯨꯝꯕ ꯁꯦꯀꯦꯟ ꯌꯔꯗꯗꯤ ꯁꯝꯃꯤꯠ ꯀꯨꯝꯕ ꯇꯧꯗꯣꯏ ꯑꯣꯏꯔꯝꯅꯤꯌꯦ
ꯑꯥ ꯐꯥꯔꯁ ꯌꯔꯗꯩ ꯍꯧꯔꯦ ꯄ꯭ꯔꯣꯁꯦꯁꯇꯣ ꯑꯗꯨꯒ ꯂꯣꯏ ꯂꯣꯏꯁꯟꯕꯗꯨꯅ ꯁꯦꯀꯦꯟ ꯌꯔꯗ ꯂꯣꯏꯁꯟꯒꯗꯕ
ꯑꯣꯀꯦ ꯑꯣ ꯅꯣ ꯐꯔꯆ ꯌꯔꯗꯩ ꯍꯧꯅꯕ ꯑꯣꯏꯕ ꯑꯣꯀꯦ ꯑꯣꯀꯦ ꯐꯥꯔꯁ ꯌꯔꯗꯒꯤ ꯍꯧꯕꯁꯨ ꯂꯩ ꯑꯥ ꯂꯩꯔꯝꯒꯅꯤ ꯑꯩꯈꯣꯏꯕꯨꯗꯤ ꯁꯦꯀꯦꯟ ꯌꯔꯗꯩ ꯒꯤ ꯂꯣꯏ ꯍꯧꯅꯩꯌꯦꯕ ꯃꯤꯒꯩꯗꯣ ꯍꯥꯏꯗꯤ ꯐꯔꯆ ꯌꯔꯗꯗꯤ ꯌꯥꯝ ꯐꯖꯅ ꯈꯪꯗ꯭ꯔꯤꯗꯅꯥ
ꯎꯍꯝ ꯎꯝ ꯍꯣꯏ ꯑꯈꯣꯏꯅ ꯐꯥꯔꯁ ꯌꯥꯔꯗꯒꯤ ꯄꯤꯕ ꯍꯧꯔꯒ ꯈꯟꯕ ꯈꯣꯠꯄ ꯀꯩꯗꯧꯕꯗꯣ ꯑꯗꯣ ꯄ꯭ꯔꯣꯁꯦꯁ ꯑꯅꯝꯕꯅ ꯁꯦꯀꯦꯟ ꯌꯔꯗ ꯇꯧꯔꯒꯁꯨ ꯀꯣ ꯑꯅꯝꯕ ꯀꯩꯅꯣꯁꯤ ꯁꯤꯀ꯭ꯋꯦꯟꯁ ꯀꯩꯀꯩ ꯂꯣꯏꯁꯟꯕ ꯈꯣꯠꯄ ꯆꯍꯤ ꯑꯅꯤ ꯆꯪꯍꯜꯂꯦ ꯍꯥꯏꯇꯥꯔꯦ
ꯍꯣꯏ ꯍꯣꯏ ꯍꯣꯏ ꯑꯗꯨꯕꯨꯗꯤ
ꯃꯊꯠꯗ ꯔꯤꯖꯦꯛ ꯆꯠꯄꯅ ꯀꯣꯡꯒꯥꯏ ꯑꯃ ꯄꯦꯜꯂꯕꯅꯦ
ꯔꯤꯖꯦꯛ
ꯑ ꯄꯕ꯭ꯂꯤꯁ ꯇꯧꯔꯝꯗꯥꯏꯗ ꯄꯥꯝꯃꯤꯒ ꯄꯥꯝꯗꯦ ꯒꯥꯅ ꯇꯧꯅꯔꯛꯀꯗꯣꯏꯕ ꯑꯣꯖꯥꯅ
ꯑꯣ ꯑꯗꯨꯕꯨꯗꯤ ꯑꯗꯨꯝꯗꯤ ꯇꯧꯕꯅꯦ
ꯑꯗꯨ ꯁꯝꯃꯤꯠ ꯇꯧꯔꯝꯗꯥꯏꯗ ꯇꯧꯔꯛꯄꯁꯤ ꯑꯣꯏꯔꯤꯁꯦ ꯄ꯭ꯔꯣꯛ ꯀꯣꯛ ꯄꯣꯛ ꯆꯥꯛꯏꯁꯦ ꯑꯩꯈꯣꯏꯅ
ꯎꯝ
ꯍꯥꯏꯗꯤ ꯌꯥꯝꯕꯅꯤꯅꯀꯣ ꯑꯩꯈꯣꯏ ꯑꯩꯈꯣꯏ ꯒꯥꯏꯗꯅ ꯌꯥꯔꯦꯅ ꯄꯨꯔꯅꯤꯗꯅ ꯑꯗꯨꯒ ꯑꯩ ꯁꯣꯗꯤ ꯑꯩꯆꯣꯗꯤ ꯃꯈꯥ ꯄꯣꯜꯂꯛꯑꯕꯅꯤꯅ ꯑꯃꯒ ꯑꯃꯒ ꯃꯥꯟꯅꯗꯦꯗꯅ
ꯅꯣꯏ ꯍꯥꯟꯅ ꯑꯗꯨꯗꯣ ꯔꯤꯚꯤꯌꯨ ꯑꯝꯇ ꯇꯧꯗꯕ꯭ꯔꯣ ꯑꯗꯨꯃꯥꯏꯅ ꯇꯧꯗꯣ
ꯑꯩꯈꯣꯏꯗꯣ ꯔꯤꯚ꯭ꯌꯨꯁꯦ ꯏꯟꯇꯔꯅꯦꯜ ꯑꯦꯛꯁꯇꯔꯅꯦꯜ ꯇꯧꯔꯅꯤꯕꯀꯣ ꯑꯦꯛꯁꯇꯔꯅꯦꯜꯅ ꯌꯥꯔꯗꯤ ꯌꯥꯔꯦꯅ ꯇꯧꯔ ꯆꯠꯂꯦꯕꯀꯣ ꯑꯗꯨꯒ ꯑꯩꯈꯣꯏ ꯑꯩꯠꯆ ꯑꯣꯗꯤꯁꯦ ꯑꯅꯧꯕ ꯂꯥꯛꯑꯦꯕ ꯍꯥꯟꯅꯒꯤ ꯑꯩꯁ ꯑꯣ ꯗꯤ ꯁꯤꯒꯤ ꯊ꯭ꯔꯨꯗꯒꯤ ꯏꯟꯇꯔꯅꯦꯜ ꯑꯦꯛꯁꯇꯔꯅꯦꯜ ꯇꯧꯔ ꯌꯥꯔ ꯆꯠꯈ꯭ꯔꯕꯅꯦꯕ ꯑꯗꯨꯒ ꯍꯣꯏ ꯐꯥꯏꯅꯦꯜ ꯄ꯭ꯔꯖꯦꯟꯇꯦꯁꯟꯁꯤꯅ ꯑꯅꯧꯕ ꯑꯩꯁ ꯁꯣꯗꯤꯁꯤꯗ ꯄꯤꯕ ꯑꯗꯨ ꯐꯥꯏꯅꯦꯜ ꯄ꯭ꯔꯖꯦꯟꯇꯦꯁꯟꯗ ꯀꯦꯟꯁꯦꯜ ꯇꯧꯔꯤꯅꯦ
ꯑꯣꯍꯣ ꯑꯗꯨꯗ ꯅꯣꯏꯒꯤꯕꯨꯗꯤ ꯇꯧꯔꯣꯏ ꯅꯣꯏꯗꯤ ꯑꯅꯧꯕꯗꯣ ꯑꯗꯨꯝ ꯇꯧꯗꯣꯔꯔꯕ ꯅꯠꯇ꯭ꯔꯣ ꯐꯥꯔꯁ ꯏꯌꯥꯔꯗꯒꯤ ꯍꯧꯅ
ꯍꯧꯖꯤꯛ ꯑꯩꯈꯣꯏꯒꯤ ꯇꯣꯄꯤꯛ ꯁꯦꯂꯦꯛꯁꯟ ꯂꯣꯏꯈ꯭ꯔꯕꯅꯦꯕ ꯑꯗꯣ ꯍꯧꯖꯤꯛ ꯇꯣꯄꯤꯛ ꯅꯧꯅ ꯁꯤꯟꯒꯅꯤ ꯃꯥ ꯄꯥꯝꯗꯦꯌꯦ ꯈꯪꯗꯦ
ꯐꯔꯁ ꯏꯔꯌꯅꯤꯅ ꯌꯥꯝ ꯀꯟꯅꯗꯤ ꯋꯥꯅꯤꯡꯉꯥꯏ ꯂꯩꯇꯦ ꯍꯥꯏꯗꯤ
ꯎꯝ ꯍꯣꯏ ꯑꯗꯨꯗ ꯑꯃꯨꯛ ꯑꯩꯈꯣꯏꯗꯣ ꯃꯤꯗꯣ ꯌꯥꯝꯃꯦꯕꯀꯣ ꯑꯗꯨꯅ ꯇꯣꯄꯤꯛ ꯃꯨꯟꯅꯕꯁꯦ
ꯇꯣꯄꯤꯛꯁꯤ ꯅꯣꯏ ꯅꯁꯥꯅ ꯈꯟꯖꯗꯕ꯭ꯔꯣ
ꯈꯜꯂꯦꯕ ꯑꯗꯨꯗ ꯍꯥꯏꯗꯤ ꯄꯣꯠꯁꯦ ꯑꯅꯧꯕ ꯑꯣꯏꯅ ꯇ꯭ꯔꯥꯏ ꯇꯧꯕꯅꯤꯅ ꯃꯤ ꯇ꯭ꯋꯦꯟꯇꯤ ꯇꯤ ꯁꯚꯦꯟꯒꯤ ꯑꯅꯧꯕꯗꯤ ꯊꯤꯕꯁꯦ ꯋꯥꯏꯗꯅ ꯍꯥꯏꯗꯤ ꯑꯩꯈꯣꯏꯁꯦ ꯑꯅꯝꯕꯅ ꯑꯦꯛꯁ ꯄꯔꯤꯃꯦꯟꯇꯦꯜ ꯉꯥꯛꯇ ꯇꯧꯒꯟꯗ ꯇꯧꯒꯗꯕꯅꯦꯕ ꯑꯩꯈꯣꯏ ꯔꯤꯁꯔꯁꯁꯦ ꯑꯗꯨꯗꯨꯅ ꯑꯦ ꯑꯦꯛꯁꯄꯦꯔꯤꯃꯦꯟꯇꯦꯜ ꯇꯧꯕꯗꯗꯤ ꯑꯃꯨꯛ ꯌꯦꯡꯉꯛꯏꯗꯅ ꯁꯥꯏꯗ ꯇꯧꯕ ꯌꯥꯕ ꯑꯗꯨ ꯍꯥꯏꯗꯤ ꯃꯌꯥꯝ ꯁꯕꯖꯦꯛ ꯀꯩꯀꯩ ꯀꯩ ꯁꯨꯝ ꯌꯦꯡꯉꯛꯄꯅꯤꯅ ꯆꯥꯟꯅꯕ ꯈꯣꯠꯄ ꯊꯤꯔꯛꯄꯗꯅꯦ ꯑꯩ ꯏꯃꯥ ꯏꯃꯥꯟ ꯑꯗꯩ ꯁꯝꯅ ꯍꯥꯏꯔꯕꯗ ꯑꯩꯈꯣꯏ ꯑꯩꯈꯣꯏ ꯏꯁꯄꯤꯁꯦꯜꯂꯤꯇꯤꯒꯤ ꯃꯈꯥꯁꯨ ꯄꯣꯜꯂꯦꯅ ꯑꯩꯗ ꯃꯦꯟꯇꯦꯟ ꯍꯦꯜꯅꯦꯕ ꯑꯗꯨꯅ ꯑꯩꯈꯣꯏ ꯃꯦꯟꯇꯦꯜ ꯍꯦꯜꯀꯤ ꯑꯩꯈꯣꯏ ꯇꯔꯦꯠ ꯁꯨꯔꯕꯅꯤꯅ ꯑꯩꯈꯣꯏ ꯇꯔꯦꯠꯁꯦ ꯃꯥꯟꯅꯗꯅꯕ ꯕꯠ ꯑꯗꯨꯒ ꯁ꯭ꯥꯏꯒꯤ ꯑꯣꯏꯕ ꯑꯗꯣ ꯄ꯭ꯔꯣꯕ꯭ꯂꯦꯝꯗꯤ ꯃꯥꯟꯅꯩꯗꯅ
ꯍꯥꯏꯗꯤ ꯄ꯭ꯔꯣꯕ꯭ꯂꯦꯝꯗꯤ ꯌꯥꯝ ꯂꯩꯇꯦꯗꯅ ꯑꯗꯨꯅ ꯑꯗꯨꯒꯤ ꯃꯨꯟꯅꯔꯛꯄꯗ ꯁꯝꯅ ꯍꯥꯏꯔꯕꯗ ꯑꯦ ꯑꯥꯏꯗꯗ ꯍꯟꯗꯛ ꯃꯨꯟꯅꯕꯗ ꯑꯦ ꯑꯥꯏꯁꯦ ꯌꯥꯝ ꯀꯟꯅ ꯆꯠꯅꯔꯛꯏꯕ ꯑꯣꯏꯗꯅ
ꯎꯝ
ꯑꯗꯨꯅ ꯑꯃꯁꯨ ꯑꯃꯁꯨ ꯇꯧꯕꯗ ꯑꯦ ꯑꯥꯏ ꯉꯥꯛꯇ ꯍꯥꯏꯅ ꯑꯣ ꯑꯗꯨꯃꯥꯏꯅ ꯇꯧꯅ ꯑꯦ ꯑꯥꯏꯗꯣ ꯍꯥꯟꯕ ꯇꯥꯟꯅꯗꯅ ꯍꯥꯏꯗꯤ ꯐꯖꯕꯁꯨ ꯑꯗꯨꯝ ꯄꯥꯝꯅꯕꯅꯤꯅꯀꯣ ꯔꯤꯁꯔꯁꯁꯦ
ꯃꯥꯅꯤ ꯑꯗꯨꯅꯤ ꯑꯗꯨ ꯅꯣꯏꯒꯤ ꯅꯪꯅ ꯃꯥꯟꯅꯒꯦꯔ ꯃꯥꯟꯅꯔꯣꯏꯔ ꯅꯣꯏ ꯐꯖꯅ ꯎꯝ ꯇꯧꯔꯤꯈꯩꯗꯤ ꯑꯗꯨꯝ ꯍꯩꯁ ꯑꯣ ꯗꯤꯅꯁꯨ ꯌꯥꯔꯛꯀꯅꯤ
ꯑꯥꯍꯥ ꯃꯥꯟꯅꯕ ꯌꯥꯗꯕ
ꯥꯃꯟꯅꯕꯕꯨꯗꯤ ꯌꯥꯔꯣꯏꯕ ꯑꯗꯣ ꯅꯣꯏ ꯄꯤꯔꯛꯏꯕꯗꯨ ꯅꯣꯏꯒꯤ ꯄ꯭ꯔꯣꯁꯤꯖꯔꯗꯣ ꯐꯖꯅ ꯐꯣꯂꯣ ꯇꯧꯔꯤꯒꯩꯗꯩꯗꯤ ꯌꯥꯝ